ꯇꯧꯕ꯭ꯔꯣ ꯍꯜꯂꯣ ꯍꯜꯂꯣ
ꯀꯃꯥꯏ ꯇꯧꯔꯦ ꯀꯃꯥꯏ ꯇꯧꯔꯦ ꯀꯃꯥꯏ ꯐꯥꯎꯔꯦ
ꯍꯔꯥꯎꯔꯦ ꯉꯁꯤꯗꯤ ꯌꯥꯝ ꯍꯔꯥꯎꯑꯦ ꯑꯁ ꯀꯞꯀꯦ ꯇꯧꯕꯗꯣ ꯑꯗꯨꯝ ꯅꯣꯛꯊꯣꯛꯑꯦ ꯉꯁꯤꯗꯤ
ꯑꯩꯗꯤ ꯉꯁꯥꯏꯃ ꯔꯣꯅꯥꯜꯗꯣ ꯃꯦꯁꯤꯗꯣ ꯒꯣꯜ ꯁꯨꯛꯆꯪ ꯒꯣꯜ ꯁꯨꯛꯆꯪ ꯍꯦꯛ ꯆꯪꯗꯕꯒꯤ ꯀꯞꯀꯗꯕꯒꯤ ꯈꯤꯇꯪ ꯉꯥꯏꯔꯤꯅꯦ
ꯑꯦ ꯊꯃꯣꯏꯁꯤ ꯄꯦꯜꯂꯦꯍꯦ ꯉꯁꯤꯗꯤ ꯃꯥꯗꯤꯀꯣ ꯑꯥ ꯃꯦꯁꯤꯗꯤ ꯃꯦꯁꯤꯗꯤꯀꯣ ꯀꯩꯅꯣꯅꯦꯕ
ꯑꯥ ꯃꯥꯗꯤ ꯄꯦꯅꯥꯜꯇꯤꯗ ꯄꯦꯅꯥꯜꯇꯤꯗ ꯆꯟꯕ ꯃꯤ ꯅꯠꯇꯦꯕ ꯃꯥꯗꯤ
ꯑꯗꯨꯗꯤ ꯀꯔꯤꯗ
ꯃꯥꯗꯤ ꯎꯝ ꯄ꯭ꯂꯦ ꯃꯅꯨꯡꯗ ꯆꯟꯕꯅꯦꯕ ꯃꯥꯗꯤ ꯄꯦꯅꯥꯜꯇꯤꯗ ꯆꯟꯅꯤꯡꯉꯥꯏ ꯃꯥꯗꯤ ꯗꯥꯎ ꯂꯩꯇꯕꯅꯦꯕ
ꯃꯥꯅꯦ ꯃꯥꯅꯦ
ꯗꯤ ꯐꯖꯔꯦꯅꯦ ꯉꯁꯤꯗꯤ
ꯑꯗꯣ ꯍꯧꯖꯤꯛꯇꯤ ꯔꯣꯟ ꯃꯦꯁꯤ ꯀꯥꯔꯕꯅꯤꯅ ꯅꯨꯡꯉꯥꯏꯔꯦꯅꯍꯦ
ꯍꯥ ꯑꯗꯨ ꯃꯣꯏꯒꯤ ꯐꯦꯟꯁꯤꯡꯗꯣ
ꯎꯝ
ꯔꯣꯅꯥꯜꯗꯣꯒꯤ ꯐꯦꯟꯁꯤꯗꯣ ꯉꯁꯤꯒꯤ ꯋꯥ ꯑꯃꯇ ꯉꯥꯡ ꯉꯥꯡꯉꯛꯇꯕ
ꯈꯣꯏꯒꯤ ꯉꯁꯥꯏꯗꯤ ꯑꯥ ꯃꯦꯠꯁ ꯍꯧꯔꯝꯗꯥꯏꯗ ꯏꯁꯇꯦꯇꯁꯒꯨꯝꯕꯗ ꯐꯖꯅ ꯎꯝ ꯃꯦꯁꯤ ꯃꯦꯁꯤꯗꯤ ꯀꯥꯔꯣꯏ ꯀꯔꯤ ꯀꯔꯥ ꯑꯗꯨ ꯑꯗ ꯍꯥꯏꯔꯝꯕꯗꯣ ꯍꯧꯖꯤꯛꯇꯤ ꯃꯆꯤ ꯃꯣꯏ ꯃꯣꯏ ꯃꯆꯤꯟꯗꯨ ꯇꯨꯃꯤꯟꯅ ꯂꯩꯅꯈ꯭ꯔꯦ
ꯑꯗꯨ ꯈꯛ ꯅꯠꯇꯕ ꯃꯣꯏꯅ ꯑꯥ ꯁꯅꯥꯗꯔ꯭ꯤꯉꯩ ꯃꯃꯥꯡꯗ ꯊꯥꯒꯠꯄ ꯏꯁꯇꯦꯇꯁꯁꯤꯡꯗꯣ ꯍꯧꯖꯤꯛ ꯑꯝꯇ ꯎꯗ꯭ꯔꯕ
ꯍꯣꯏꯅꯦ ꯎꯗ꯭ꯔꯦꯕ ꯍꯧꯖꯤꯛꯁꯤ ꯍꯧꯖꯤꯛꯀꯥꯟꯁꯦ ꯀꯃꯥꯏꯅ ꯇꯧꯕꯒꯤꯅꯣ ꯈꯪꯗ꯭ꯔꯦ
ꯃꯣꯏꯁꯦ ꯏꯀꯥꯏꯕꯔꯥ ꯑꯃꯗꯤ ꯂꯩꯔꯝꯃꯅꯤ
ꯍꯣꯏꯅꯦ ꯃꯣꯏꯁꯦ ꯏꯀꯥꯏꯕ꯭ꯔꯥ ꯀꯩꯅꯣꯝꯅꯤ ꯁꯣꯏꯗꯅ ꯂꯩꯅꯦ ꯃꯣꯏ
ꯑꯥ ꯑꯩꯗꯤ ꯑꯍꯥꯟꯕꯗꯗꯤ ꯑꯥ ꯃꯣꯏ ꯉꯝꯃꯔꯣꯏꯗ꯭ꯔꯥ ꯉꯁꯤꯗꯤ ꯑꯁ ꯀꯔꯤꯒꯤꯔ꯭ꯀꯣ ꯑꯩꯅ ꯈꯟꯕꯅꯦꯕ
ꯎꯝ
ꯑꯩꯗꯤ ꯉꯁꯤꯗꯣ ꯉꯁꯤꯗꯣ ꯆꯪꯗ꯭ꯔꯦ ꯑꯗꯨꯒ ꯐ꯭ꯔꯤ ꯀꯤꯛ ꯀꯥꯎꯕꯗꯁꯨ ꯄꯣꯁꯇ ꯄꯥꯜꯂꯤꯗꯅ
ꯎꯝ
ꯑꯗꯨꯒꯤ ꯗꯥꯎ ꯉꯝꯃꯣꯏꯗ꯭ꯔꯥꯅ ꯈꯟꯕꯅꯦꯕ
ꯍꯣꯏꯅꯦ ꯑꯩꯖꯨ ꯉꯁꯥꯏꯗꯤ ꯍꯦꯛ ꯑꯁ ꯀꯣꯔꯤꯅꯣ ꯏꯖꯤꯞꯀꯤꯗꯨꯗꯤ ꯍꯦꯛ ꯆꯪꯕꯒ ꯎꯝ ꯃꯤꯅꯤꯠ ꯃꯔꯤ ꯃꯉꯥ ꯁꯥꯟꯅꯕ ꯍꯧꯕꯗ ꯉꯥꯏꯔꯤ ꯒꯣꯜ ꯑꯃ ꯆꯟꯕꯗꯨꯗꯤ ꯑꯁ ꯑꯩꯗꯤ ꯅꯨꯡꯉꯥꯏꯇꯕꯅ
ꯍꯧꯖꯤꯛꯇꯤ ꯍꯔꯥꯎ ꯍꯔꯥꯎꯅ ꯇꯨꯝꯃꯦꯍꯦ ꯅꯣꯛꯐꯦꯠ ꯅꯣꯛꯐꯦꯠ ꯇꯧꯔꯜ ꯍꯥ
ꯐꯩꯅꯦ ꯌꯥꯒꯥꯁꯦ
ꯑꯥ ꯌꯥꯒꯗꯣ ꯎꯝ ꯇꯧꯔꯒ ꯑꯁ
ꯑꯣꯒꯅꯤ ꯑꯗꯨꯝ ꯀꯅꯥ ꯈꯪꯅꯤ ꯃꯪꯗ ꯃꯦꯁꯤ ꯃꯪꯗ ꯃꯦꯁꯤ ꯁꯤꯒꯤ ꯃꯦꯁꯇꯨ ꯎꯔꯒ ꯍꯔꯥꯎ ꯍꯔꯥꯎ ꯅ ꯌꯦ ꯂꯥꯎꯔꯥꯑꯅꯤ
ꯅꯩ ꯔꯣꯅꯥꯜꯗꯣ ꯐꯦꯟꯁꯤꯡ ꯁꯣꯏꯗꯅ ꯃꯪꯗ ꯁꯨ ꯇꯧꯔꯛꯒꯅꯤꯀꯣ
ꯅꯪꯒꯤ ꯔꯣꯅꯥꯜꯗꯣꯒꯤ ꯐꯦꯟꯁꯤꯡꯗꯣ ꯁꯨ ꯇꯧꯔꯒ ꯇꯨꯃꯝꯃꯅꯤ ꯍꯧꯖꯤꯛ
ꯑꯣ ꯑꯗꯣ ꯅꯣꯏꯗꯤ ꯀꯩ ꯍꯦꯟꯖꯥꯡ ꯆꯥꯔꯒꯦ ꯉꯁꯤ
ꯉꯁꯤꯗꯤ ꯑꯩ ꯑꯩ ꯉꯁꯥꯏꯗꯤ ꯍꯋꯥꯏ ꯆꯥꯕꯒꯤ ꯕꯤꯠ ꯌꯥꯎ ꯂꯩ ꯕꯤꯠ ꯂꯩꯔꯝꯗꯕꯅꯦ ꯍꯧꯖꯤꯛꯇꯤ ꯕꯣꯜ ꯉꯝꯕꯩꯔ ꯕꯤꯠꯀꯥꯖꯦ ꯂꯩꯈꯠꯂꯛꯑꯦꯍꯦ
ꯍꯣꯏ ꯍꯌꯦꯡꯗꯤ ꯌꯦꯟꯔ ꯀꯩꯅꯣ ꯍꯥꯠꯂ ꯆꯥꯒꯅꯤ
ꯆꯥꯔꯒꯦ ꯆꯥꯊꯔꯒꯦ ꯍꯌꯦꯡꯗꯤ ꯍꯣꯏ
ꯑꯈꯣꯏꯗꯤ ꯏꯌꯥꯝꯕ ꯑꯃꯅ ꯌꯦꯟ ꯀꯩꯅꯣ ꯇꯧꯕꯤꯅꯤ ꯍꯥꯏ ꯍꯔꯥꯎꯃꯟꯕꯒꯤꯀꯣ
ꯑꯁ ꯐꯩꯅꯦ ꯑꯗꯨꯗꯤ
ꯎꯝ ꯆꯥꯕ ꯂꯥꯛꯑꯣ ꯁꯤꯅꯤ ꯇꯧꯔꯒꯦ ꯃ ꯃꯐꯩ ꯊꯝꯒꯦ ꯁꯤꯅꯦ ꯑꯩꯅ ꯑꯩꯒꯤ
ꯑꯁ ꯑꯩꯖꯦ ꯀꯂꯦꯖꯥꯗꯣ
ꯑꯥ
ꯑꯗꯣ ꯊꯝꯃꯗꯤ ꯌꯥꯔꯦꯍꯦ ꯑꯩꯒꯤ
ꯀ ꯀꯂꯤꯖꯥꯁ ꯍꯥꯎꯅꯤꯍꯦ
ꯍꯥꯎꯋꯦ ꯀꯣꯂꯦꯖꯥꯗꯤ ꯀꯩꯅꯣ ꯀꯩꯅꯣꯁꯨ ꯇꯧꯕ ꯌꯥꯔꯦꯗꯅ
ꯍꯣꯏ ꯑꯃꯦꯠꯄꯁꯨ ꯇꯧꯕ ꯌꯥꯔꯦ ꯑꯥ ꯑꯗꯨꯝ ꯍꯥꯥꯎꯕꯅꯦꯗ ꯃꯥꯗꯤ ꯇꯥꯕ꯭ꯔꯣ ꯇꯥꯕ꯭ꯔꯣ
ꯇꯥꯏꯌꯦ ꯇꯥꯏꯌꯦ
ꯑꯥ ꯄꯨꯡ ꯀꯌꯥꯗ ꯇꯨꯝꯃꯤ ꯉꯁꯤꯗꯤ
ꯑꯁ ꯉꯁꯤꯗꯤ ꯎꯝ ꯍꯧꯖꯤꯛꯇꯤ ꯉꯍꯥꯛ ꯂꯩꯔꯒ ꯇꯨꯝꯃꯅꯤꯗ
ꯉꯥꯛ ꯂꯩꯔ ꯇꯨꯝꯈ꯭ꯔꯅꯤ
ꯎꯝ
ꯑꯁ ꯑꯗꯨꯕꯨ ꯑꯩ ꯑꯁ ꯅꯨꯡꯉꯥꯏꯇꯕ ꯑꯃ ꯑꯃꯗꯤ ꯂꯩꯔꯤꯌꯦ
ꯀꯔꯤ ꯅꯨꯡꯉꯥꯏꯇꯕ ꯂꯩꯕ꯭ꯔꯣ
ꯍꯣꯔꯦꯟ ꯍꯥꯏꯕꯤꯒꯦ ꯑꯁ ꯌꯥꯝ ꯅꯨꯡꯉꯥꯏꯇꯖꯅꯤ ꯃꯨꯠꯀꯁꯦ ꯑꯁ ꯑꯝꯇ ꯂꯩꯇꯝꯅꯦꯍꯦ
ꯌꯥꯝ ꯑꯔꯨꯕ ꯋꯥꯔꯤ ꯑꯣꯏꯔꯕ ꯃꯥꯂꯦꯍꯦ
ꯍꯣꯏ ꯑꯁ ꯌꯥꯝ ꯅꯨꯡꯉꯥꯏꯇꯦ ꯑꯩꯅ ꯌꯥꯝ ꯊꯥꯖꯔꯒ ꯇꯧꯕꯗꯣ
ꯎꯝ
ꯑꯥ ꯃꯇꯝ ꯌꯧꯔꯝꯗꯥꯏꯗꯅ ꯁꯦꯔꯥꯟ ꯇꯨꯔꯥꯟ ꯇꯧꯈꯠꯂꯛꯄ
ꯍꯣꯏꯅꯦ ꯍꯣꯏ ꯍꯣꯔꯦꯟ ꯐ ꯍꯣꯔꯦꯟ ꯐꯖꯅ ꯍꯥꯏꯌꯣꯅꯦ ꯅꯪꯅ ꯍꯧꯖꯤꯛ ꯍꯥꯏꯕ ꯅꯨꯡꯉꯥꯏꯇ꯭ꯔꯗꯤꯀꯣ
ꯑꯥ ꯑꯗꯨꯝ ꯃꯤ ꯈꯔꯗꯤ ꯑꯗꯨꯝ ꯎꯝ ꯍꯥꯏꯌꯣ ꯍꯥꯏꯌꯣ
ꯑꯗꯣ ꯃꯤ ꯑꯩꯈꯣꯏꯗꯤ ꯃꯤꯑꯣꯏꯕꯅꯤꯅ ꯅꯣꯡꯉ ꯅꯣꯡꯃ ꯅꯣꯡꯃ ꯑꯗꯨꯝ ꯅꯨꯡꯉꯥꯏꯇꯕ ꯑꯗꯨꯝꯕꯗꯤ ꯁꯣꯏꯗꯅ ꯌꯥꯎꯔꯛꯀꯅꯤꯗ ꯑꯗꯨꯕꯨꯗꯤ ꯀꯩꯁꯨ ꯈꯟꯒꯅꯣꯗ
ꯈꯟꯕꯨꯗꯤ ꯈꯟꯗꯦꯗ ꯑꯈꯣꯏ ꯑꯈꯣꯏ ꯀꯥꯀꯥ ꯈꯣꯏꯅ ꯉꯝꯃꯤ ꯁꯤꯗꯤꯕꯣ
ꯃꯥꯅꯦ ꯑꯁ ꯃꯣꯏ ꯃꯥꯅ ꯉꯝꯕꯒꯤ ꯅꯨꯡꯉꯥꯏꯇꯕꯒꯁꯦ ꯂꯣꯏꯅ ꯀꯥꯎꯔꯦꯕ
ꯑꯔ ꯑꯁ ꯑꯩꯈꯣꯏ ꯀꯀꯥ ꯃꯦꯁꯤꯁꯨ ꯑꯍꯥꯟꯕꯗꯗꯤ ꯑꯥ ꯑꯥ ꯀꯩꯅꯣꯗ ꯃꯣꯏ ꯑꯍꯥꯟꯕ ꯀꯥꯡꯒꯨ ꯆꯠꯈꯤꯕꯗ ꯑꯗꯨꯝ ꯃꯥꯁꯨ ꯌꯥꯎꯔꯛ ꯌꯥꯎꯍꯧꯒꯗ꯭ꯔꯅ ꯈꯟꯕꯅꯦꯕ ꯑꯗꯨꯕꯨ ꯂꯣꯏꯔꯝꯗ ꯂꯣꯏꯔꯝ ꯗꯥꯏꯗ ꯃꯨ ꯍꯜꯂꯥꯏ ꯍꯜꯂꯒ ꯂꯥꯏ ꯍꯥꯏꯁꯤꯅꯤ ꯒꯥꯔꯤ ꯃꯅꯨꯡꯗꯩ ꯒꯥꯔꯤ ꯃꯅꯨꯡꯗꯤ ꯀꯨꯝꯊꯔꯛꯑꯦ ꯍꯥꯏꯖꯤꯅꯤ
ꯑꯗꯨꯅꯦ ꯃꯣꯏ ꯑꯅꯤꯒꯤ ꯃꯇꯨꯡ ꯏꯅꯞ ꯏꯟꯅꯒꯗ꯭ꯔꯅ ꯈꯜꯂꯒ
ꯍꯥꯏ ꯍꯥꯏꯅꯦ ꯑꯗꯨꯒ ꯃꯤ ꯈꯔꯗꯤ ꯄꯩꯁꯥ ꯊꯥꯅꯞ ꯊꯥꯟꯅꯕ ꯃꯥꯜꯂꯦ
ꯍꯣꯏꯅꯦ ꯃꯣꯏꯒꯤꯁꯦ ꯊꯥꯟꯅꯕ ꯃꯤꯁꯤꯡꯗꯣ ꯃꯦꯁꯤꯒꯤ ꯍꯦꯠ ꯃꯦꯁꯤꯕꯨ ꯌꯦꯡꯊꯤꯕ ꯄꯥꯝꯗꯕ
ꯑꯥ ꯑꯗꯨ ꯄꯩꯁꯥ ꯊꯥꯅꯔꯤꯌꯦ ꯊꯥꯅꯔꯤꯕ ꯃꯤꯌꯥꯝꯗꯨ ꯃꯦꯠꯁ ꯂꯣꯏꯕ ꯃꯇꯝꯗꯗꯤ ꯃꯣꯏ ꯏ ꯀꯥꯟꯅꯔ ꯃꯥꯜꯂꯦ ꯄꯩꯁꯥ ꯃꯥꯡꯕꯒꯤꯀꯣ
ꯑꯣꯏꯅꯦ
ꯑꯩꯉꯣꯟꯗ ꯐꯥꯎ ꯃꯣꯏꯅ ꯇꯦꯛꯁ ꯊꯥꯔꯛꯏꯅꯤꯅꯦ
ꯑꯩꯉꯣꯟꯗ ꯑꯩꯉꯣꯟꯗꯁꯨꯅꯦ ꯃꯦꯁꯤ ꯐꯦꯟ ꯃꯦꯁꯤ ꯐꯦꯟ ꯃꯦꯁꯤ ꯀꯥꯔꯦ ꯀꯥꯔꯦ ꯇꯧꯕꯒꯗ ꯍꯧꯖꯤꯛꯇꯤ ꯃꯦꯁꯤꯁꯨ ꯀꯥꯕꯒꯤ ꯃꯣꯏ ꯃꯆꯤꯟꯗꯨꯅ ꯋꯥ ꯉꯥꯡꯕ ꯉꯝꯗ꯭ꯔꯦ
ꯍꯣꯏ
ꯑꯁ ꯑ
ꯑꯗꯣ ꯅꯪ ꯉꯁꯤ ꯗ꯭ꯌꯨꯇꯤ ꯆꯠꯕ꯭ꯔꯣ
ꯑ ꯍꯣꯏ ꯑꯩꯈꯣꯏꯗꯤ ꯑꯗꯨꯝ ꯊꯕꯛ ꯅꯨꯡꯇꯤꯒꯤ ꯆꯠꯂꯦ ꯊꯕꯛ ꯇꯧ ꯇꯧꯅ ꯑꯗꯨꯝ ꯕꯣꯜ ꯌꯦꯡꯉꯤꯅꯦ ꯉꯁꯥꯏꯗꯣ
ꯐꯩꯌꯦꯅꯦ
ꯍꯪꯒꯨꯝ ꯃꯅꯝꯗꯤ ꯀꯥꯏꯗꯒꯤꯅꯣ ꯑꯁ
ꯈꯣꯡꯉꯨꯞ ꯃꯅꯝ ꯅꯝꯊꯤꯔꯕ
ꯏꯌꯥꯝꯕ ꯑꯃ ꯍꯣꯏ ꯏꯌꯥꯝꯕ ꯑꯃ ꯌꯥꯝ ꯖꯒꯣꯏ ꯆꯥꯗꯕ ꯃꯤ ꯑꯃ ꯂꯩꯌꯦ ꯃꯣ ꯃꯣꯖꯥ ꯌꯥꯝ ꯃꯣ ꯃꯣꯖꯥ ꯌꯥꯝ ꯅꯝꯊꯤꯕꯗꯣ ꯑꯩꯉꯣꯟꯗ ꯊꯝꯃꯤꯁꯤꯅꯤ ꯑꯩꯅ ꯃꯅꯝꯗꯣ ꯀꯥꯏꯗ ꯏꯔ ꯈꯟꯕꯅꯦꯕ
ꯑꯗꯨ ꯌꯦꯡꯊꯣꯛꯑꯕ ꯃꯇꯝꯗꯗꯤ ꯀꯣꯛ ꯃꯅꯥꯛꯇ ꯊꯝ ꯂꯩꯔꯝꯃꯦ ꯍꯥꯏꯁꯤꯅꯤ
ꯑꯁ ꯃꯤ ꯎꯁꯤꯠꯇꯕꯩ ꯃꯑꯣꯡꯅꯤꯅꯦ ꯃꯣꯏꯒꯤꯁꯦ
ꯅꯝꯊꯤꯁꯨ ꯀꯩꯁꯨ ꯀꯥꯏꯗꯦ ꯅ ꯍꯣꯏ ꯀꯀꯥ ꯉꯝꯕꯅꯤꯅ ꯅꯝꯊꯤꯁꯨ ꯑꯗꯨ ꯅꯝꯃꯤꯅꯤ ꯍꯣꯏ ꯑꯗꯣ
ꯍꯣꯏꯅꯦ ꯉꯝꯕꯒꯤ ꯅꯪ ꯀꯔꯤꯁꯨ ꯈꯟꯕꯤꯗ꯭ꯔꯦꯕ
ꯂꯋꯥꯏ ꯌꯥꯝ ꯇꯥꯏꯁꯤ ꯑꯉꯥꯡꯁꯤ ꯆꯠꯂꯨ
ꯑꯗꯨꯗꯅꯤ ꯑꯁ ꯑꯗꯨ ꯎꯝ
ꯑꯥ ꯅꯣꯡ ꯆꯨꯕ꯭ꯔꯣ
ꯍꯣꯏ ꯉꯁꯥꯏ ꯃꯤꯁ ꯅꯣꯡ ꯆꯨꯕꯅꯦ ꯃꯦꯁꯤ ꯃꯦꯁꯤ ꯕꯣꯜ ꯉꯝꯈꯤ ꯅꯣꯡꯕꯨꯛ ꯍꯔꯥꯎꯃꯥꯟꯗꯅ ꯂꯦꯞꯈ꯭ꯔꯦ
ꯑꯥꯎ
ꯅꯣꯡꯁꯨ ꯍꯔꯥꯎꯔꯦ ꯂꯦꯞꯈ꯭ꯔꯦ
ꯑꯩꯈꯣꯏꯗꯤ ꯅꯣꯡ ꯆꯨꯔꯛ ꯑꯦ ꯍꯔꯥꯎꯕꯩ
ꯎꯝ ꯎꯝ
ꯋꯥꯠꯂꯤ ꯑꯩꯈꯣꯏꯒꯤ ꯑꯩꯈꯣꯏ ꯊꯕꯛ ꯇꯧꯕꯗꯨ ꯄꯨꯡ ꯄꯨꯡ ꯑꯃ ꯄꯨꯡ ꯑꯃꯗꯒꯤ ꯑꯃꯨꯛ ꯊꯕꯛ ꯇꯧꯕ ꯍꯧꯔꯅꯤ ꯑꯩꯈꯣꯏꯗꯤ
ꯑꯥ
ꯊꯕꯛꯁꯨ ꯁꯨꯃꯟꯗꯅꯀꯣ ꯅꯨꯡꯗꯥꯡꯗ ꯁꯨꯃꯟꯗꯅ ꯋꯥꯔꯦꯅꯦ
ꯅꯨꯡꯗꯥꯡꯅ ꯁꯨꯕꯗꯣ ꯑꯌꯨꯛꯇ ꯑꯃꯨꯛ ꯇꯨꯝꯃꯣꯅꯦ
ꯍꯣꯏ ꯄꯨꯡ ꯃꯉꯥ ꯂꯣꯏꯔꯒ ꯄꯨꯡ ꯃꯉꯥꯗꯒꯤ ꯑꯗꯨꯝ ꯌꯨꯝꯗ ꯇꯨꯝꯕ ꯑꯃꯨꯛ ꯆꯠꯇꯣꯏꯅꯦ
ꯑꯁ ꯑꯗꯨꯗꯤ ꯅꯣꯏ ꯄꯨꯡ ꯃꯉꯥ ꯕꯥꯎꯇꯨ ꯀꯥꯡ ꯀꯥꯡꯉ ꯂꯣꯏꯅꯔꯒ ꯂꯩꯔꯦ꯫
ꯑ ꯀꯥꯡꯒ ꯑꯩꯈꯣꯏ ꯃꯔꯨꯞ ꯁꯅꯔꯒ ꯑꯗꯨꯝ ꯂꯩꯔꯦ꯫
ꯑꯁ ꯑꯁ ꯇꯨꯝꯅꯤꯡ ꯇꯨꯝꯅꯤꯡꯉꯁꯨ ꯇꯨꯝꯕ ꯐꯪꯉꯔꯣꯏꯅꯦꯀꯣ꯫
ꯍꯣꯏ ꯍꯣꯏ ꯃꯥꯅꯤꯅꯦ꯫ ꯀꯥꯡꯈꯣꯏꯁꯨ ꯏꯁꯩꯗꯤ ꯁꯛꯏꯍꯦ꯫ ꯁꯩꯒ ꯑꯗꯨ ꯑꯁ ꯍꯣꯏ ꯃꯥ ꯀꯩꯅꯣ ꯑꯁ ꯂꯞ ꯅꯨꯡꯁꯤꯅꯤꯡꯉꯣꯒꯤ ꯏꯁꯩ ꯉꯥꯛꯇꯅꯦ ꯃꯣꯏꯅ ꯁꯥꯔꯛꯏꯗꯣ
ꯑꯣ ꯑꯣ ꯑꯣ
ꯑꯗꯨꯁꯨ ꯇꯨꯃꯤꯟꯅ ꯐꯝꯃꯒ ꯁꯛꯑꯣꯏꯀꯣ ꯄꯥꯏꯔ ꯄꯥꯏꯔꯒ ꯁꯛꯇꯣꯏꯅꯤ ꯃꯣꯏ
ꯍꯣꯏꯅꯦ ꯑꯗꯨꯅꯕꯨ ꯇꯥꯕ ꯅꯨꯡꯉꯥꯏꯔꯤꯅꯤ ꯀꯩꯅꯣ
ꯇꯥꯢ
ꯃꯣꯏꯅ ꯄꯥꯏꯔ ꯄꯥꯏꯔꯒ ꯁꯛꯄꯗꯣ ꯑꯩꯈꯣꯏ ꯑꯩꯈꯣꯏꯅ ꯅꯨꯡꯉꯥꯏ ꯅꯨꯡꯉꯥꯏꯅ ꯇꯥꯕ
ꯃꯣꯏ ꯂꯩꯕꯗꯒꯤ ꯑꯩꯈꯣꯏꯁꯨ ꯊꯕꯛ ꯅꯨꯡꯉꯥꯏꯅ ꯁꯨꯔꯤꯅꯤ ꯅꯠꯇ꯭ꯔꯣ ꯇꯨꯝꯈꯔꯕꯣ
ꯍꯣꯏ ꯇꯨꯝꯈ꯭ꯔꯦ ꯃꯣꯏꯁꯨ ꯂꯣꯏꯅ ꯍꯧꯖꯤꯛ ꯇꯤ ꯕꯣꯜ ꯂꯣꯏꯈ꯭ꯔ ꯂꯣꯏꯈ꯭ꯔꯕꯅꯤꯅ ꯂꯣꯏꯅ ꯇꯨꯝꯅꯈ꯭ꯔꯦ
ꯑ ꯑꯩ ꯇꯨꯝꯅꯤꯡꯉꯦ ꯅꯪ ꯇꯨꯝꯈꯤꯔꯣꯢꯗꯔꯣ
ꯍꯥꯥ
ꯅꯪꯗꯤ ꯇꯨꯝꯈꯤꯔꯣꯏꯗ꯭ꯔꯣ
ꯃꯤ ꯍꯧꯖꯤꯛ ꯉꯥꯏꯍꯥꯛ ꯂꯩꯔꯒ ꯇꯨꯝꯃꯅꯤꯗ
ꯑ ꯑꯥ
ꯁꯨꯝ ꯍꯔꯥꯎꯝꯟ ꯍꯔꯥꯎꯃꯟꯕꯒꯤ ꯂꯥꯁ
ꯎꯝ ꯑꯥ ꯑꯗꯨꯅꯦꯕ
ꯎꯝ ꯍꯔꯥꯎꯕ ꯐꯣꯡꯗꯣꯛꯄꯅꯤꯗ
ꯑꯗꯣ ꯍꯌꯦꯡꯗꯤ ꯏꯟꯖꯥꯡ ꯑꯍꯥꯎꯕ ꯆꯥꯎꯀꯣ
ꯆꯥꯒꯦꯅꯦ ꯆꯥꯒꯦꯅꯦ ꯍꯌꯦꯡꯗꯤ ꯁꯣꯏꯗꯅ ꯆꯥꯔꯅꯤ ꯑꯈꯣꯏ ꯑꯪꯀꯜꯅ ꯕꯣꯜ ꯉꯝꯕꯒꯤ
ꯑꯈꯣꯏꯗꯤ ꯆꯥꯔꯒ ꯑꯁ ꯕꯣꯜ ꯉꯝꯕꯩꯅꯤ ꯍꯥꯏꯔꯒꯀꯣ ꯢꯁꯇꯦꯇꯁꯒ ꯊꯝ ꯗꯣꯢꯅꯦ ꯃꯐꯩ ꯆꯤꯛꯑꯒꯀꯣ
ꯍꯣꯢꯅꯦ ꯑꯃꯨꯛ ꯃꯥꯅ ꯀ꯭ꯋꯥꯇꯔ ꯆꯪ ꯉꯁꯤꯅ ꯉꯁꯤ ꯉꯝꯕꯁꯤꯅ ꯕꯦꯁ ꯑꯣꯐ ꯅꯥꯏꯟꯇꯤꯟ ꯅꯠꯇ꯭ꯔꯣ
ꯑꯗꯣ ꯃꯥ ꯍꯧꯖꯤꯛ ꯉꯝꯕꯅꯤꯅ ꯀ꯭ꯋꯥꯇꯔ ꯆꯪꯒꯗ꯭ꯔꯥ ꯍꯥꯥ
ꯑꯥ ꯍꯧꯖꯤꯛ ꯁꯥꯅꯩꯗꯣ ꯔꯥꯎꯟ ꯁꯤꯛꯁꯇꯤꯟꯅꯤꯗꯅ ꯑꯗꯣ ꯃ ꯊꯪꯗꯅ ꯀꯩꯅꯣ ꯀ꯭ꯋꯥꯇꯔ ꯀ꯭ꯇꯔ ꯀ꯭ꯇꯔ ꯁꯟꯅꯥꯗꯣꯏ ꯃꯥꯜꯂꯦ
ꯀꯋꯥ꯭ꯇꯔ ꯀ꯭ꯋꯥꯇꯔ ꯁꯅꯥꯔꯗꯤ ꯑꯃꯨꯛ ꯁꯤꯃꯤ ꯐꯥꯏꯅꯦꯜ ꯀꯣ
ꯀꯋꯥꯇꯔ ꯐꯥꯢꯅꯦꯜ ꯃꯊꯪꯗ ꯁꯤꯃꯤ ꯐꯥꯢꯅꯦꯜ ꯑꯣ ꯀ꯭ꯋꯥꯇꯔ ꯐꯥꯏꯅꯦꯜ ꯃꯊꯪꯗ ꯁꯤꯃꯤ ꯐꯥꯏꯅꯦꯜ ꯃꯊꯪꯗ ꯐꯥꯢꯅꯦꯜ
ꯑꯥ ꯑꯩꯗꯤ ꯉꯥꯏꯕ ꯉꯝꯗ꯭ꯔꯦꯍꯦ ꯑꯥ
ꯃꯦꯠꯁ ꯑꯍꯨꯝ ꯐꯥꯏꯅꯦꯜꯗ ꯀꯩꯅꯣ ꯇꯧꯔꯒ
ꯎꯝ
ꯃꯦꯠꯁ ꯑꯅꯤꯗꯣ ꯉꯝꯃ ꯒꯤ ꯑꯗꯨꯝ ꯐꯥꯢꯅꯦꯜ ꯑꯗꯨꯝ ꯁꯅꯔꯅꯤ
ꯍꯣꯏꯅꯦ ꯍꯧꯖꯤꯛ ꯃꯦꯁꯤꯒꯤꯁꯦ ꯃꯦꯠꯁ ꯑꯍꯨꯝ ꯂꯩꯔꯤ
ꯑꯥ ꯑꯍꯨꯝ ꯂꯩꯔꯤꯕ ꯑꯍꯨꯝ ꯍꯥꯏꯔꯁꯨ ꯑꯅꯤ ꯍꯥꯏꯔꯁꯨ ꯀꯩꯁꯨ ꯀꯥꯏꯗꯦ ꯍꯥꯏꯗꯤ ꯐꯥꯢꯅꯦꯜ ꯐꯥꯢꯅꯦꯜ